ꯂꯧꯕ꯭ꯔꯣ
ꯑꯣ
ꯑꯣ ꯍꯜꯂꯣ ꯕ꯭ꯔꯥꯗ꯭ꯔ
ꯑꯣ ꯕ꯭ꯔꯗꯔ ꯆꯥꯛ ꯆꯥꯕꯤꯔꯕꯣ
ꯆꯥꯔꯦ ꯆꯥꯔꯦ ꯆꯥꯔꯦ
ꯑꯣ ꯀꯩ ꯀꯩ ꯃꯊꯦꯜ ꯆꯥꯕꯤꯔꯒꯦ
ꯉꯥꯁꯤꯁꯦ ꯑꯁ ꯀꯩꯅꯣ ꯑꯣꯏꯅ ꯇꯧꯔꯦꯗ ꯥꯎ ꯕꯥꯎ ꯕꯥꯎ ꯑꯣꯏꯅ ꯇꯧꯔꯦꯗ
ꯑꯠꯆꯥ ꯕꯧꯕꯧꯒꯤꯗꯤ ꯌꯥꯕꯨꯗꯤ
ꯌꯥꯕꯨꯗꯤ ꯌꯥꯏꯍꯦ ꯕ꯭ꯔꯣ ꯑꯣꯏꯁꯦ
ꯕꯔꯣ ꯈꯣꯏꯗꯤ ꯀꯩ ꯀꯔꯤ ꯍꯤꯟꯖꯥꯡ ꯇꯧꯔꯒꯦ
ꯍꯪꯒꯥꯝ ꯑꯀꯪꯕꯗꯣ ꯆꯥꯏꯗ ꯕ꯭ꯔꯣ
ꯑꯩꯈꯣꯏꯁꯨ ꯕꯣꯕꯣꯛꯁꯦ ꯀꯩꯅꯣꯅꯤꯗ ꯑꯥ ꯆꯤꯡ ꯊꯔꯛꯄꯀꯣ
ꯑꯣ
ꯍꯥꯟꯅ ꯀꯩꯅꯣ ꯑꯌꯥꯏꯕ ꯈꯤꯇꯪ ꯑꯃꯅꯤ ꯈꯤꯇꯪ ꯑꯩꯈꯣꯏꯒꯤ ꯀꯩꯅꯣꯗ ꯀꯥꯡꯁꯣꯏꯗꯨꯗ ꯍꯥꯞꯄꯤꯔꯒ ꯀꯩꯅꯣ ꯇꯧꯕꯅꯤꯗ ꯑꯦ ꯑꯦ ꯃꯍꯥꯎꯗꯤ ꯃꯍꯥꯎ ꯌꯥ ꯌꯥꯏ ꯌꯥꯉꯗꯤ
ꯑꯆꯥ
ꯑꯅꯤ ꯕ꯭ꯔꯣꯗꯤ ꯍꯤꯞꯄꯤꯔꯕꯣ ꯐꯃꯨꯡꯗ ꯑꯣꯏꯅ ꯑꯗꯨꯝ ꯀꯩꯅꯣ ꯇꯧꯔꯤꯗ
ꯕ꯭ꯔꯣꯗꯤ ꯄꯥꯈꯪꯅꯤꯀꯣ ꯕ꯭ꯔꯣ ꯑꯩꯁꯨ ꯑꯗꯨꯝ ꯆꯥꯛ ꯆꯥ ꯂꯣꯏꯔꯒ ꯐꯝꯃꯒ ꯂꯩꯔꯤꯗ
ꯀꯩ ꯏꯟꯁꯥꯡ ꯇꯧꯔꯒꯦ ꯍꯪꯒꯥꯝ ꯇꯧꯈ꯭ꯔꯦꯕ꯭ꯔꯣ ꯍꯪꯒꯝꯒ ꯍꯪꯒꯥꯝꯁꯤꯗ ꯀꯩꯅꯣꯒ ꯈꯤꯇꯪ ꯀꯩꯅꯣ ꯑꯩꯈꯣꯏꯒꯤ ꯂꯦꯡꯕ ꯈꯤꯇꯪ ꯑꯣꯏꯔꯁꯨ ꯊꯥꯗꯗꯕ꯭ꯔꯣ ꯍꯥꯏꯔꯤꯁꯤꯕꯣ
ꯑꯁ ꯂꯦꯡꯕ ꯍꯥꯏꯕꯕꯨ ꯏꯁꯤꯡꯒꯤꯗꯨꯗꯤ ꯏꯁꯤꯡꯒꯤ ꯈꯔ ꯈꯔ ꯂꯦꯡ
ꯂꯦꯡꯕꯗꯨꯗꯤ ꯊꯝꯕꯨꯗꯤ ꯊꯝꯃꯦ
ꯃꯣꯔꯣꯛ ꯃꯦꯠꯄꯗꯣ ꯁꯥꯎꯟ ꯑꯣꯏꯅ ꯇꯧꯔꯕꯀꯣ
ꯑꯣ ꯌꯥꯏ ꯌꯥꯏ ꯑꯗꯨ ꯌꯥꯏ ꯑꯗꯨ ꯌꯥꯏ
ꯍꯪꯒꯥꯝꯒꯗꯤ ꯁꯤ ꯀꯥꯂꯦꯟ ꯊꯥꯒꯤꯁꯤꯗꯤ ꯄꯥꯛꯆꯔꯕꯀꯣ
ꯑꯥ ꯑ ꯍꯪꯒꯥꯝ ꯄ꯭ꯔꯦꯛ ꯄꯔ꯭ꯦꯛ ꯂꯥꯎꯕꯗꯣ ꯑ
ꯑꯗꯨꯒꯨꯝꯕꯗꯨꯗ ꯑꯩꯈꯣꯏꯒꯤ ꯎꯝ ꯑꯌꯥꯥꯏꯕ ꯑꯣꯛꯁꯥꯒꯤ ꯑꯌꯥꯕ ꯀꯩꯅꯣ ꯂꯩ ꯀꯦꯞꯁꯨ ꯐꯨꯒꯨꯝꯃꯗꯣ ꯈꯤꯇꯪꯒꯀꯣ ꯆꯥꯎꯊꯛ ꯇꯧꯕꯅꯨꯀꯣ ꯈꯤꯇꯪꯒ ꯃꯔꯤ ꯃꯉꯥ ꯅꯪ ꯍꯦꯛꯇ ꯊꯥꯖ ꯊꯥꯗꯕ ꯑꯁ ꯅꯨꯡꯉꯥꯏꯗꯅ ꯑꯗꯨꯒ ꯑꯩꯈꯣꯏꯒꯤ ꯃꯣꯔꯣꯛꯀ ꯉꯥꯔꯤ ꯌꯥꯎꯗꯕꯤꯗ ꯃꯣꯔꯣꯛꯀ ꯑꯩꯈꯣꯏꯒꯤ ꯒꯗꯥꯡ ꯇꯝꯗꯏꯗꯣ ꯑꯗꯨꯒ ꯍꯦꯛꯇ ꯑꯁ ꯂꯦꯛꯁꯟꯕ ꯑꯁ ꯍꯥꯏꯕ ꯍꯥꯏ ꯇ ꯆꯣꯡ ꯇ ꯍ
ꯕ꯭ꯔꯣꯒꯤ ꯏꯁꯄ꯭ꯂꯦꯟꯁꯤꯗꯤ ꯄ꯭ꯔꯦꯛ ꯄ꯭ꯔꯦꯛ ꯂꯥꯎꯋꯦ
ꯑꯗꯨꯒ ꯆꯥꯛꯀꯁꯦ ꯑꯌꯨꯛꯇ ꯈꯤꯇꯪ ꯆꯥꯛ ꯂꯥꯝꯕ ꯍꯥꯏꯁꯦ ꯈꯤꯇꯪ ꯍꯦꯟꯖꯤꯟꯕ ꯑꯃ ꯂꯩꯗꯅ ꯑꯗꯨꯅ ꯈꯤꯇꯪ ꯊꯦꯡꯇꯞ ꯇꯧꯅꯀꯣ ꯑꯗꯨꯗꯨꯒ ꯄꯦꯛꯀ ꯋꯤꯁꯀꯤꯒꯀꯣ ꯑ ꯄꯦꯛ ꯑꯃꯅꯤ ꯑꯃꯅꯤ ꯈꯤꯇꯪ ꯍꯦꯛꯇ ꯊꯥꯖꯤꯜꯂꯒ ꯍꯧꯖꯤꯛꯀꯤꯗꯣ ꯐꯣꯡ ꯐꯣꯡ ꯒ ꯇꯧꯕꯗꯣ ꯍꯤꯛꯇ ꯈꯣꯡꯒꯥꯏ ꯆꯜꯂꯒ ꯍꯛꯇ ꯗ ꯆꯥꯥꯁꯟꯕ
ꯆꯥꯛꯈꯨꯝ ꯃꯔꯤ ꯃꯉꯥ ꯆꯥꯏ ꯍꯥꯏꯕꯗꯨ
ꯑꯗꯨꯗ ꯑꯥꯍ ꯆꯥꯛ ꯂꯣꯏꯔꯝꯗꯥꯏꯗꯒ ꯄꯐꯣꯔꯒ ꯑꯃꯅꯤ ꯈꯤꯇꯪꯒ ꯐꯣꯡ ꯐꯣꯡ ꯁꯥꯅ ꯇꯥꯎꯊꯣꯛꯄ ꯌꯥꯝꯗꯕꯤꯗ ꯑꯅꯤꯈꯛꯇꯪ ꯈꯨꯠꯀ ꯆꯥꯝꯂꯝꯗꯥꯏꯗ ꯄꯐꯣꯔꯒ ꯆꯥꯁꯟꯕꯗꯣ ꯑꯣꯏꯔꯝꯅꯤꯗ ꯀꯃꯥꯏꯅ ꯇꯧꯔꯤꯒꯦ ꯅꯪꯕꯨ ꯀꯥꯏ ꯂꯩꯒꯦ
ꯑꯩꯁꯦ ꯍꯟꯗꯛꯁꯦ ꯌꯨꯝꯗꯗꯤ ꯂꯩꯌꯦ ꯌꯨꯝꯗ ꯑꯗꯨꯝ
ꯌꯨꯝꯗ ꯑꯗꯨꯝ ꯌꯥꯅ ꯌꯥꯅꯕ ꯀꯔꯤ ꯀꯔꯤꯅꯣ ꯇꯧꯔꯒ ꯂꯩꯔꯤ ꯎꯝ ꯕ꯭ꯔꯣꯁꯦ ꯄꯈꯪ ꯂꯣ ꯀꯔꯤ ꯑꯣꯏꯖꯥꯠꯂꯣ ꯑꯦ ꯑꯩꯗꯤ ꯄꯥꯈꯪꯅꯦꯍꯦ ꯄꯥꯈꯪꯅꯦꯍꯦ
ꯑꯁ ꯑꯁ ꯁꯥ
ꯌꯥꯝ ꯑꯉꯥꯡ ꯑꯣꯏꯔꯤꯗ ꯍꯟꯗꯛ ꯇꯨꯋꯦ꯭ꯜꯞ ꯊꯥꯕ ꯈꯛꯇ ꯉꯥꯏꯔꯤꯗ
ꯑꯣ ꯑꯣꯍ
ꯑꯥ ꯀꯣꯂꯦꯖ ꯁꯤꯗ ꯀꯥꯁꯤꯔꯥ ꯅꯠꯇ꯭ꯔꯒ ꯖꯤ ꯄꯤ ꯗꯤ ꯅꯨꯄꯤ ꯑꯣꯏꯕꯅꯤꯅ ꯀꯣ
ꯍꯣꯏ ꯍꯨ
ꯅꯨꯄꯤ ꯑꯣꯏꯕꯅꯤꯅ ꯑꯩꯗꯤ ꯅꯨꯄꯥ ꯑꯣꯏꯕꯅꯤꯅ ꯌꯥꯗ꯭ꯔꯦ ꯗꯣ
ꯁꯤꯁꯤꯗꯉꯥꯡꯁꯤꯅ ꯑꯩꯈꯣꯏ ꯖꯗꯨꯅꯪ ꯑꯩꯈꯣꯏ ꯅꯣꯡꯃꯥꯏꯒꯤꯗꯣ
ꯕ꯭ꯔꯣ ꯅꯪ ꯃꯐꯝꯗꯨ ꯇꯣꯉꯥꯜꯂꯕ ꯃꯥꯜꯂꯦ ꯍꯦ
ꯑꯩꯕꯨꯗꯤ ꯐꯨꯠꯕꯣꯜꯒꯤ ꯃꯦꯠꯁꯇ ꯔꯦꯠ ꯀꯥꯔꯠ ꯀꯨꯝꯕ ꯄꯤꯕꯗꯣ ꯑꯣ ꯑꯗꯨꯒꯤꯗꯣ ꯈꯇꯪ ꯔꯦꯠ ꯀꯥꯔꯠ
ꯔꯨꯜꯁ ꯑꯦꯟ ꯔꯤꯒꯨꯂꯦꯁꯟꯗꯣ ꯍꯦ ꯍꯦ ꯑꯈꯣꯏ ꯃꯤꯑꯣꯏꯕꯁꯦ ꯍꯦꯛꯇ ꯀꯥꯎꯊꯣꯛꯀꯟꯕꯀꯣ
ꯃꯥꯅꯦ ꯃꯥꯅꯦ ꯑꯗꯨꯕꯨꯗꯤ
ꯋꯥꯔꯤꯁꯨ ꯅꯨꯡꯉꯥꯏꯔꯤ ꯕ꯭ꯔꯣ ꯕꯣꯜꯗꯤ ꯉꯁꯤ ꯀꯅꯥꯗ ꯊꯥꯗꯒꯦꯔꯣ
ꯑꯁ ꯑꯩꯗꯤ ꯀꯩꯅꯣ ꯑꯣꯏꯅ ꯇꯧꯔꯦꯗ ꯁ꯭ꯋꯤꯗꯦꯟꯗ ꯑꯣꯏꯅ ꯇꯧꯔꯦꯗ ꯑꯥ ꯅꯣꯔꯋꯦꯗ ꯑꯣꯏꯅ ꯇꯧꯔꯦ ꯍꯣꯔꯦꯟ ꯕ꯭ꯔꯣ
ꯑꯣ ꯑꯣ
ꯉꯁꯤ ꯅꯧꯔꯋꯦꯒ ꯐ꯭ꯔꯥꯟꯁ ꯅꯠꯇ꯭ꯔꯣ ꯕꯥꯞꯄꯦꯒ ꯍꯜ ꯍꯂꯦꯟ ꯇꯧꯕꯅꯦ ꯑꯗꯨꯝ ꯑꯩꯗꯤ ꯍꯂꯦꯟꯗ ꯑꯣꯏꯅ ꯇꯧꯔꯦꯗ
ꯎꯝ ꯍꯂꯥꯟꯗꯒꯤ ꯍꯥꯝꯂꯦ ꯇꯥꯔꯗꯤ ꯂꯣꯏꯔꯦꯍꯦ ꯍꯨ ꯍꯨ ꯍꯥ ꯍꯥ
ꯍꯦ ꯍꯦ ꯍꯦ ꯑꯦ ꯑꯦ ꯑꯦ ꯍꯝꯂꯦꯗꯤ ꯇꯥꯗꯧ ꯃꯥꯟꯗꯦ ꯍꯟꯗꯛꯀꯤꯁꯤꯗꯤ ꯈꯔ ꯇꯣꯉꯥꯟꯅ ꯃꯥꯜꯂꯦ
ꯍꯦ
ꯄꯦꯁꯤꯁꯨ ꯑꯣꯟꯊꯣꯔꯛꯑꯅꯤ ꯃꯣꯏ ꯀꯥꯡꯕꯨꯖꯦ ꯁꯤꯗꯅꯦ ꯑꯩꯅ ꯑꯃꯨꯛ ꯄꯥꯈꯠꯂꯤꯁꯦꯀꯣ ꯐꯗꯤ ꯐꯖꯔꯅꯤ ꯖꯅꯤ ꯐꯖꯅꯤ ꯕꯥꯞꯄꯦꯖꯨ ꯑꯁ ꯌꯥꯗꯤ ꯌꯥꯅꯤ ꯏ ꯂꯄꯤꯁꯨ
ꯕ꯭ꯔꯣꯗꯤ ꯍꯟꯗꯛ ꯀꯩꯀꯩ ꯇꯧꯇꯔꯤꯒꯦ
ꯑꯥꯏ ꯌꯨꯝꯗ ꯍꯟꯗꯛꯇꯤ ꯗꯨꯨꯝ ꯌꯨꯝꯗ ꯂꯩꯔꯦꯗ
ꯑꯣ
ꯀꯣꯏꯕ ꯈꯣꯠꯄꯒꯨꯝꯕꯗꯤ ꯇꯧꯗ꯭ꯔꯕꯣ ꯕ꯭ꯔꯣ
ꯀꯣꯏꯕ ꯈꯣꯠꯄꯁ ꯍꯟꯗꯛꯁꯦ ꯇꯧꯔꯤꯗ ꯇꯧꯕꯗꯤ ꯇꯧꯔꯤꯗ ꯇꯧꯔꯤꯗ
ꯕ꯭ꯔꯣ ꯈꯣꯏꯗꯤ ꯏꯁꯩ ꯑꯥ ꯍꯥꯏꯌꯦ
ꯏꯁꯩꯒꯨꯝꯕꯗꯤ ꯇꯧꯗꯕ꯭ꯔꯣ ꯕ꯭ꯔꯣ ꯈꯣꯏꯗꯤ
ꯑꯁ ꯏꯁꯩꯁꯤꯗꯤ ꯐꯥꯔꯁ ꯄꯦꯁꯟꯁꯦ ꯏꯁꯩꯅꯤꯅꯦ ꯕ꯭ꯔꯣ ꯑꯥ ꯑꯣꯛ ꯏꯁꯩꯅꯤꯅꯦ ꯍꯦ
ꯑꯗꯨꯏꯅꯩ ꯏꯁꯩ ꯕꯨ꯭ꯔꯣ ꯈꯣꯏꯒꯤꯁꯤ ꯇꯥꯛꯕꯗꯤ ꯅꯨꯡꯉꯥꯏꯕꯗꯤ ꯃꯥꯜꯂꯦꯍꯦ
ꯍꯝ ꯃꯤꯁꯤꯡꯁꯦ ꯑꯦꯚꯔꯒ꯭ꯔꯤꯟ ꯑꯣꯏꯍꯜꯂꯦꯕꯀꯣ
ꯍꯦꯍꯦ
ꯗ꯭ꯔꯣꯈꯣꯏꯗꯤ ꯀꯃꯥꯏꯅ ꯇꯧꯔꯤꯒꯦ ꯍꯥꯏꯕꯗꯤ ꯑꯥ ꯏꯔꯥꯡꯁꯨ ꯇꯧ ꯇꯧ ꯂꯩꯔꯦ ꯑꯗꯨ ꯕ꯭ꯔꯣꯛꯈꯣꯏꯗꯤ ꯀꯗꯣꯝꯗ ꯑꯣꯏꯅ ꯂꯩꯔꯤꯒꯦ
ꯌꯨꯝꯗ ꯂꯩꯌꯦ ꯕ꯭ꯔꯣ ꯈꯣꯏꯁꯦ ꯅꯨꯡꯁꯥꯅ ꯀꯥꯟꯊꯣꯛꯄ ꯀꯣ
ꯎꯝ ꯎꯝ ꯎꯝ ꯎꯝ ꯎꯝ
ꯅꯨꯡꯁꯥ ꯅꯥ ꯀꯥꯟꯊꯣꯛꯄ ꯂꯝꯗꯨꯗ ꯗꯨꯝ ꯂꯩꯔꯤ
ꯑꯣ ꯎꯝ ꯑꯁ ꯈꯪꯗ꯭ꯔꯦꯅꯦ ꯇꯧꯔꯤꯁꯦ ꯏꯔꯥꯡꯁꯤꯒ ꯀꯩꯅꯣ ꯇꯧꯗꯣꯏꯁꯤꯒ
ꯅꯨꯄꯤ ꯑꯉꯥꯡꯗꯤ ꯀꯃꯥꯏꯅ ꯇꯧꯔꯤꯒꯦ ꯑꯩꯁ ꯕ꯭ꯔꯣ
ꯅꯨꯄꯤ ꯑꯉꯥꯡꯒꯗꯤ ꯊꯤꯖꯗ꯭ꯔꯤꯗ
ꯑꯣ ꯑꯣ ꯑꯣ ꯑꯗꯨ ꯑꯣꯏꯔꯦ ꯑꯈꯣꯏꯒꯤ ꯑꯥ ꯕꯤ ꯕꯤ ꯑꯦꯁꯀꯤ ꯃꯇꯥꯡꯗ ꯂꯩꯔꯤꯕ ꯈꯣꯏꯒ ꯆꯞ ꯃꯥꯟꯅꯅ ꯌꯥꯝ ꯐꯩꯗ ꯗꯨꯁꯨ
ꯕꯤ ꯕꯤ ꯑꯦꯁꯇ ꯂꯩꯕꯅ ꯈ꯭ꯋꯥꯏꯗꯒꯤ ꯐꯔꯦꯗ
ꯑꯁ ꯌꯥꯝ ꯐꯥꯕꯅꯦ ꯑꯗꯨꯅ ꯖꯨꯅꯤꯌꯔꯗꯤ ꯅꯨꯡꯉꯥꯏꯇꯕꯅꯦ ꯄ꯭ꯔꯥꯏꯃꯔꯤꯗ ꯑꯣꯏꯅꯀꯣ ꯂꯩꯕꯅ ꯅꯨꯡꯉꯥꯏꯕꯅꯦꯍꯦ ꯍꯣꯏ ꯏꯁꯥꯃꯛ ꯄ꯭ꯔꯥꯏꯃꯔꯤꯗ ꯗꯨꯝꯂꯩꯔꯤꯗ
ꯍꯧꯖꯤꯛ ꯑꯗꯣ ꯕ꯭ꯔꯥꯗ꯭ꯔ ꯀꯩꯅꯣ ꯇꯧꯁꯤꯅ
ꯑꯩꯈꯣꯏꯒꯤꯁꯦ ꯑꯗꯨꯃꯥꯏꯅꯁꯨ ꯇꯧꯔꯦ ꯀꯩꯀꯩꯗꯁꯨ ꯇꯧꯔꯦ ꯗꯨꯝ ꯑ ꯍꯝ ꯈꯔꯥ ꯈꯔꯥ ꯗꯨꯝ ꯀꯣꯜꯁꯦ ꯈꯥꯔ ꯃꯈꯣꯏꯒꯤ ꯑꯃꯁꯨ ꯂꯩꯝꯅꯤꯅ ꯀꯣꯜꯁꯦ ꯈꯥꯔ ꯇꯧꯃꯤꯟꯅꯔꯒ ꯑꯈꯣꯏꯒꯤ ꯇꯧꯔꯒꯀꯣ ꯑꯩꯈꯣꯏꯒꯤ ꯑꯁꯤꯒꯤꯁꯤ ꯌꯥꯝꯅ ꯆꯥꯎꯅꯤꯡꯉꯥꯏꯀꯣ ꯀꯝꯄꯅꯤꯁꯦ ꯌꯥꯝꯅ ꯆꯥꯎꯍꯟꯅꯤꯡꯉꯥꯏꯅ ꯇꯧꯕꯅ ꯐꯔꯣꯏꯗ꯭ꯔꯣ ꯍꯣꯏ ꯍꯣꯏ ꯑꯈꯣꯏ ꯒꯥꯔꯤꯒꯤ ꯀꯝꯄꯅꯤꯗ ꯀꯣ ꯍꯣꯏ ꯍꯣꯏ ꯒꯥꯔꯤꯒꯤ ꯀꯝꯄꯅꯤꯗꯣ ꯍꯧꯖꯤꯛ ꯄꯣꯠ ꯆꯩꯁꯨ ꯂꯥꯛꯑꯕꯅꯤꯅ ꯎꯝ
ꯒꯥꯔꯤꯒꯤ ꯀꯝꯄꯅꯤꯗꯣ ꯂꯤꯡꯅꯕꯗꯤ ꯁꯦꯝꯕꯗꯤ ꯌꯥꯗ꯭ꯔꯦ
ꯑꯗꯨꯃꯛꯇꯤ ꯇꯧꯗꯕꯗꯤ ꯌꯥꯔꯣꯏꯍꯦ ꯑꯗꯨꯅꯦ ꯁꯤꯁꯦ ꯃꯦꯖꯣꯔꯤꯇꯤ ꯇꯥꯏꯌꯔꯒ ꯏꯟꯖꯤꯟꯒ ꯁꯦꯝꯕꯗꯣꯀꯣ ꯎꯝ ꯎꯝ ꯎꯝ ꯊꯥꯎꯁꯨ ꯍꯥꯟꯗ꯭ꯔꯗꯤ ꯒꯥꯔꯤꯁꯦ ꯊꯧ ꯌꯥꯗꯕꯀꯣ ꯃꯥꯅꯦ ꯃꯥꯅꯦ ꯑꯗꯒꯤ
ꯏꯟꯖꯤꯟ ꯖꯦ ꯐꯖꯥꯅꯗꯤ
ꯐꯖꯅꯗꯤ ꯁꯦꯝꯃꯕꯅꯦ ꯍꯟꯗꯛꯁꯦ ꯎꯝ ꯎꯝ ꯑꯗꯣ ꯊꯧꯕꯗ ꯆꯦꯟ ꯃꯔꯛ ꯃꯔꯛ ꯇꯥꯕꯀꯣ ꯎꯝ
ꯑꯗꯨ ꯅꯍꯥꯟ ꯃꯣꯏ ꯃꯤ ꯑꯅꯤ ꯊꯥꯔꯛꯄꯗꯣ ꯎꯝ ꯑꯗꯨꯗꯤ ꯑꯃꯗꯨꯗꯤ ꯀꯩꯅꯣ ꯇꯧꯕ ꯃꯥꯜꯂꯦꯗ ꯌꯥꯝꯅ ꯊꯋꯥꯏ ꯌꯥꯝ ꯆꯪꯗꯕ ꯃꯥꯜꯂꯦꯗ ꯃꯣꯏꯒꯤ ꯑꯃꯗꯨꯗꯤ ꯑꯗꯣ ꯍꯟꯗꯛ ꯀꯤꯖꯤꯗ ꯑꯃ ꯀꯩꯅꯣ ꯑꯃꯨꯛꯀ ꯀꯩꯅꯣ ꯇꯧꯔꯛꯀꯦ ꯍꯥꯏꯕꯗꯨꯗꯤ ꯌꯥꯝꯅ ꯀꯩꯅꯣ ꯇꯧꯔꯒꯀꯣ ꯍꯧꯖꯤꯛꯀꯤꯗꯨꯁꯨ ꯒꯥꯔꯤꯗꯨꯁꯨ ꯌꯥꯝꯅ ꯆꯦꯟꯅꯅꯤꯡꯉꯥꯏ ꯇꯧꯁꯦꯕ
ꯎꯝ ꯎꯝ ꯆꯦꯟ ꯍꯟꯅꯤꯡꯉꯥꯏ ꯇꯧꯁꯦ
ꯎꯝ
ꯑꯗꯨꯗꯤ ꯕ꯭ꯔꯣ ꯑꯩꯁꯨ ꯆꯥꯛꯆꯥꯥ ꯀꯩꯅꯣꯃ ꯂꯥꯏꯔꯤꯛ ꯑꯝꯇ ꯌꯦꯡꯉꯨꯈꯤꯒꯦꯀꯣ ꯕ꯭ꯔꯣ
ꯌꯦꯡꯉꯣ ꯌꯦꯡꯉꯣ ꯕ꯭ꯔꯥꯗꯔ ꯌꯦꯡꯉꯣ ꯌꯦꯡꯉꯣ
ꯑꯣ ꯌꯦꯡ
ꯌꯦꯡꯈꯤꯒꯦ ꯑꯗꯨꯗꯤ ꯊꯝꯃꯒꯦ ꯀꯣ ꯑꯣꯀꯦ ꯑꯣꯀꯦ ꯕ꯭ꯔꯥꯗꯔ ꯎꯝ ꯊꯦꯡꯀ꯭ꯌꯨ ꯊꯦꯡꯀ꯭ꯌꯨ ꯊꯦꯡꯀ꯭ꯌꯨ